ꯑꯣ ꯑꯥꯎ ꯑꯣꯎ ꯇꯥꯌꯦ ꯇꯥꯌꯦ
ꯎꯝ ꯑꯍꯝ ꯀꯩ ꯇꯧꯔꯝꯃꯤꯅꯣ ꯍꯧꯖꯤꯛꯄꯣ
ꯁꯨꯝ ꯂꯩꯔꯝꯃꯤꯅꯦ
ꯎꯝ ꯍꯧꯖꯤꯛꯀꯥꯟꯁꯦ ꯅꯪ ꯀꯩꯅꯣ ꯊꯕꯛꯄꯨꯗꯤ ꯆꯠꯂꯦ ꯍꯥꯏꯌꯦ ꯑꯗꯣ ꯀꯩꯅꯣꯗꯤ ꯑꯥ ꯀꯩꯅꯣ ꯂꯥꯏꯔꯤꯛꯀꯨꯝꯕ ꯇꯝꯕꯗꯤ ꯅꯪ ꯂꯣꯏꯁꯜꯂꯕ꯭ꯔꯣ ꯀꯃꯥꯏꯟ ꯇꯧꯋꯤꯅꯣ
ꯂꯥꯏꯔꯤꯛꯁꯦ ꯑꯥ ꯑꯗꯨꯝ ꯇꯝꯃꯤ ꯑꯗꯨꯝ ꯍꯥꯏꯁꯦ
ꯂꯥꯏꯛ ꯑꯣ ꯑꯗꯨ ꯀꯣꯂꯦꯖꯇꯤ ꯆꯠꯇꯕ꯭ꯔꯕ
ꯀꯣꯂꯦꯖꯁꯦ ꯆꯠꯂꯦ ꯃꯔꯛ ꯃꯔꯛꯇ ꯆꯠꯄ ꯌꯥꯎꯋꯦ ꯑꯗꯨꯒ ꯑꯦꯛꯖꯥꯝꯕꯨꯗꯤ ꯁꯨꯝ ꯆꯠꯂꯦ
ꯎꯝ ꯑꯦꯛꯖꯥꯝꯗꯤ ꯀꯩꯅꯣ ꯇꯧꯕ꯭ꯔꯣ ꯑꯦꯛꯖꯥꯝꯗꯤ ꯀꯔꯝ ꯀꯥꯟꯗ ꯊꯥꯗꯣꯏꯅꯣ ꯑꯃꯨꯛꯀ
ꯑꯦꯛꯖꯥꯝꯖꯦ ꯃꯊꯪ ꯆꯍꯤꯗ ꯇꯗꯧ ꯃꯥꯜꯂꯦ ꯍꯟꯗꯛ ꯍꯟꯗꯛ ꯂꯣꯏꯕꯗ ꯉꯥꯏꯔꯤꯕ ꯁꯦꯀꯦꯟ ꯁꯦꯝꯒꯤ
ꯎꯝ ꯃꯊꯪ ꯆꯩꯗ ꯇꯥꯔꯅꯦꯕ
ꯑꯪ ꯃꯊꯪꯗ ꯇꯗꯨ ꯃꯥꯜꯂꯦ
ꯎꯝ ꯋꯥ ꯑꯣ ꯋꯥꯠꯇꯤ ꯋꯥꯠꯂꯤꯀꯣ ꯃꯊꯪ ꯆꯍꯤ ꯍꯥꯏꯁꯦ
ꯎꯝ ꯍꯧꯖꯤꯛ ꯑꯥꯒꯁ ꯁꯦꯞꯇꯦꯝ ꯑꯥ ꯑꯥꯒꯁ ꯁꯦꯞꯇꯦꯝꯕꯔ ꯑꯣꯛꯇꯣꯕꯔ ꯅꯕꯦꯝ ꯗꯤꯁꯦꯝꯕꯔ ꯍꯟꯗꯛ ꯆꯍꯤ ꯂꯣꯏꯗꯨꯕ ꯊꯥ ꯃꯉꯥꯇꯪ ꯉꯥꯏꯔꯦꯅ
ꯍꯣꯏ
ꯇꯟ ꯆꯔꯗꯤ ꯍꯟꯗꯛ ꯆꯍꯤꯖꯤꯗꯕꯨ ꯇꯥꯔꯛꯄ ꯌꯥꯏꯗ
ꯑꯣ ꯑꯩꯁꯨ ꯑꯦꯛꯖꯥꯝꯁꯦ ꯃꯊꯪꯒꯤ ꯀꯩꯅꯣꯗ ꯊꯗꯣꯏꯅꯦ ꯃꯊꯪꯒꯤ ꯊꯥ ꯍꯧꯒꯠꯂꯛꯄꯗ ꯊꯗꯣꯏꯅꯦ
ꯁꯤꯝ ꯀꯌꯥ ꯊꯗꯣꯏꯅꯣ
ꯍꯥꯥ
ꯁꯤꯝ ꯀ꯭ꯌꯥꯅꯣꯕ
ꯑꯩ ꯁꯤꯝꯗꯤ ꯂꯩꯇ꯭ꯔꯦ ꯑꯈꯣꯏꯅ ꯑꯃꯨꯛ ꯀꯩꯅꯣꯒꯤꯅꯦ ꯀꯩ ꯍꯥꯏꯗꯣꯔꯦ ꯑꯥ ꯑꯈꯣꯏ ꯑꯦꯛꯖꯥꯝ ꯁꯨꯝ ꯊꯕꯛꯀꯤ ꯀꯩꯒꯤ
ꯀꯣꯂꯦꯖꯇꯤ ꯀꯃꯥꯏꯟ ꯇꯧꯔꯒꯦ ꯂꯣꯏꯔꯕꯣ
ꯀꯣꯂꯦꯖꯇꯤ ꯂꯣꯏꯔꯦ ꯑꯗꯨꯒ ꯀꯩꯅꯣ ꯇꯧꯋꯦ ꯑꯦꯛꯖꯥꯝ ꯍꯥꯏꯗꯤ ꯊꯕꯛꯀꯤ ꯍꯥꯏꯇꯔꯦꯅꯦꯀꯣ ꯑꯗꯨꯒꯤ ꯁꯨꯝ ꯀꯝꯄꯤꯇꯤꯇꯤꯞ ꯑꯦꯛꯖꯥꯝ ꯍꯥꯏꯇꯔꯦꯅꯦ
ꯑꯩꯖꯨ ꯊꯕꯛꯀꯤ ꯑꯦꯛꯖꯥꯝ ꯊꯥꯔꯝꯃꯦ ꯍꯟꯇꯛ ꯑꯗꯨꯗ ꯑꯥ ꯐꯥꯔꯃꯁꯤꯁꯀꯤꯗꯣ ꯈꯪꯕ꯭ꯔ
ꯎꯝ
ꯐꯥꯔꯃꯁꯤꯁ ꯑꯦꯁ ꯑꯦꯛꯖꯥꯝ ꯊꯥꯔꯝꯃꯦ ꯑꯩꯖꯨ
ꯑꯣ
ꯍꯧꯖꯤꯛ ꯄꯩꯁꯥ ꯄꯦ ꯑꯦꯛꯖꯥꯝꯕꯨꯗꯤ ꯅꯆꯤꯟꯅ ꯌꯥꯎꯔꯛꯑꯦ ꯑꯗꯣ ꯄꯩꯁꯥꯗꯣ ꯌꯥꯝ ꯆꯪꯉꯕ ꯍꯥꯏꯇꯔꯦ ꯄꯩꯁꯥꯗꯤ ꯌꯥꯝ ꯆꯪꯉꯝꯃꯦ ꯑꯁ ꯑꯈꯣꯏꯅ ꯑꯍꯥꯟꯕꯗ ꯈꯪꯉꯨꯗꯕ
ꯎꯝ ꯇꯝꯕꯒꯤꯔꯣ ꯅꯠꯇ꯭ꯔꯒꯅ ꯍꯥꯏꯗꯤ ꯊꯕꯛꯀꯤ ꯇꯧꯕꯒꯤꯔꯣ
ꯑꯧ ꯇꯝꯕꯒꯤꯅꯦ ꯐꯥꯔꯃꯁꯤꯁ ꯇꯝꯕꯒꯤ
ꯎꯝ ꯍꯣꯏ ꯑꯗꯨꯝ ꯆꯪꯉꯣꯌꯨ ꯃꯣꯏꯁꯨ ꯑꯗꯨꯝ ꯍꯥꯏꯗꯤ ꯊꯥꯏꯅꯗꯤ ꯀꯩꯅꯣ ꯑꯣꯏꯅ ꯇꯝꯅꯕ ꯍꯧꯖꯤꯛꯇꯤ ꯌꯥꯝꯅ ꯆꯍꯤ ꯃꯔꯤꯔ ꯀꯩꯅꯣꯝꯃ ꯇꯝꯕꯅꯤ
ꯑꯥ ꯑꯈꯣꯏ ꯀꯣꯔꯁ ꯀꯣꯔꯁꯀꯤ ꯃꯈꯥ ꯄꯨꯏ ꯑꯗꯨꯕꯨꯗꯤ
ꯍꯣꯏ
ꯀꯣꯔꯁ ꯑꯁꯤ ꯇꯝꯅꯤꯡꯉꯒꯅ ꯆꯍꯤ ꯑꯁꯨꯛ ꯇꯅꯤꯡꯉꯒꯅ ꯆꯍꯤ ꯑꯁꯨꯛ ꯂꯩꯌꯦꯕ
ꯑꯥꯎ ꯍꯣꯏ ꯍꯧꯖꯤꯛꯇꯤ ꯀꯅꯣ ꯃꯐꯝ ꯈꯨꯗꯤꯡꯃꯛꯇ ꯁꯦꯜꯒꯤ ꯁꯦꯜ ꯉꯥꯛꯇꯅꯤꯗ
ꯁꯦꯜ ꯌꯥꯎꯗꯕ ꯑꯝꯇ ꯌꯥꯎꯗ꯭ꯔꯦ
ꯁꯦꯜ ꯌꯥꯎꯇꯕ ꯏꯁꯥꯅ ꯀꯅꯣ ꯇꯧꯔꯦ ꯏꯁꯥ ꯐꯍꯟꯒꯦ ꯍꯥꯏꯔꯦ ꯁꯦꯜ ꯑꯗꯒꯤ ꯏꯁꯥ ꯅꯥꯔꯦ ꯍꯥꯏꯔꯦ ꯁꯦꯜ ꯁꯦꯜꯒꯤ ꯁꯦꯜ ꯉꯥꯛꯇ ꯃꯐꯝ ꯈꯨꯗꯤꯡꯃꯛꯇ ꯁꯦꯜ ꯆꯪꯉꯤ ꯑꯗꯒꯤ ꯅꯨꯡꯁꯤꯕ ꯊꯤꯒꯦ ꯍꯥꯏꯔꯦ ꯁꯦꯜ ꯅꯠꯇ꯭ꯔꯥ
ꯑꯗꯒꯤ ꯀꯩꯅꯣ ꯇꯧꯋꯦ ꯑꯁ ꯈꯪꯗꯦꯗ ꯁꯦꯜꯁꯦ ꯌꯥꯝ ꯃꯔꯨ ꯑꯣꯏꯔꯦ ꯍꯧꯖꯤꯛꯀꯥꯟꯁꯦ
ꯃꯥꯅꯤ ꯑꯗꯨ ꯁꯦꯜ ꯍꯥꯏꯔꯒ ꯍꯧꯖꯤꯛ ꯍꯥꯏ ꯅꯪ ꯍꯥꯏꯒꯤꯕꯗꯣ ꯅꯨꯡꯁꯤꯕ ꯅꯨꯡꯁꯤꯕ ꯊꯤꯕꯗ ꯁꯦꯜ ꯍꯥꯏꯗꯣ
ꯎꯝ
ꯑꯗꯣ ꯑꯃꯔꯣꯝꯗꯗꯤ ꯆꯨꯝꯃꯦ ꯑꯗꯣ ꯑꯗꯨꯃꯥꯏꯅ ꯂꯣꯏ ꯍꯥꯏꯕꯁꯨ ꯌꯥꯗꯦꯗ
ꯌꯥꯗꯦ ꯑꯗꯨꯅꯦ ꯑꯁ ꯑꯩꯅ ꯍꯥꯏꯁꯤꯅ ꯑꯗꯨꯝ ꯀꯅꯣꯅꯤꯗ ꯑꯗꯒꯤ ꯑꯁꯦꯡꯕ ꯑꯁꯦꯡꯕ ꯍꯥꯏꯕꯝꯁꯨ ꯂꯩꯅ ꯑꯈꯣꯏꯒꯤ ꯀꯅꯣꯗ ꯁꯅꯥꯗꯁꯨ ꯑꯁꯦꯡꯕ ꯁꯅꯥ ꯑꯗꯒꯤ ꯁꯦꯡꯗꯕ ꯁꯅꯥ ꯍꯥꯏꯕꯃ ꯂꯩꯗꯅ
ꯑꯗꯨꯝ ꯑꯗꯨꯝ ꯑꯗꯨꯝꯕꯅꯤꯗ ꯍꯥꯏꯗꯤ ꯁꯦꯡꯗꯕ ꯁꯅꯥꯁꯨ ꯁꯦꯡꯍꯜꯂꯛꯄꯗꯤ ꯌꯥꯏꯗꯅ ꯄꯩꯁꯥ ꯈꯔ ꯊꯥꯗꯔꯛꯒ ꯅꯠꯇ꯭ꯔꯥ
ꯑꯗꯨꯃꯥꯏꯅ ꯍꯧꯖꯤꯛꯀꯥꯟꯖꯦ ꯀꯅꯣꯗꯤ ꯀꯃꯥꯏꯅ ꯇꯧꯔꯤꯖꯥꯠꯅꯣ ꯑꯩꯈꯣꯏ ꯌꯨꯝꯂꯣꯡ ꯀꯩꯊꯦꯜ ꯀꯩꯀꯥꯗꯤ ꯀꯃꯥꯏꯅ ꯑꯗꯨꯝ ꯑꯥ ꯀꯅꯣ ꯇꯧꯕ꯭ꯔꯥ ꯐꯖꯅ ꯄꯣꯠ ꯆꯩ ꯌꯣꯟꯗꯅ ꯈꯣꯠꯇꯅ ꯑꯗꯨꯝ ꯑꯀꯥꯏꯕ ꯂꯩꯇꯕ꯭ꯔꯥ ꯑꯗꯩ ꯍꯧꯖꯤꯛꯀꯥꯟꯗꯤ ꯀꯅꯣ ꯃꯅꯥ ꯃꯁꯤꯡꯗꯁꯨ ꯌꯥꯝ ꯊꯣꯛꯑꯝꯃꯅꯤ ꯑꯅꯧ ꯑꯅꯧꯕ
ꯎꯝ ꯊꯣꯛꯑꯦ ꯍꯧꯖꯤꯛꯇꯤ ꯌꯥꯝꯅ ꯍꯥꯏꯗꯤ ꯂꯥꯟ ꯍꯧꯔꯛꯄ ꯃꯇꯝꯗ ꯌꯥꯝ ꯋꯥꯟꯅꯒꯤꯗꯅ
ꯑꯥ
ꯍꯧꯖꯤꯛꯇꯤ ꯂꯥꯟ ꯀꯅꯣ ꯂꯣꯏꯔꯦ ꯍꯥꯏꯕꯁꯨ ꯌꯥꯗꯦꯗꯣ ꯐꯖꯅ ꯑꯗꯨꯝ ꯆꯠꯂꯤ ꯀꯩꯝ ꯂꯩꯇꯦ
ꯎꯝ ꯍꯧꯖꯤꯛꯁꯦ ꯀꯩꯅꯣꯝꯃ ꯍꯪꯒꯦ ꯀꯅꯣ ꯍꯧꯖꯤꯛ ꯌꯣꯡꯆꯥꯛꯁꯤ ꯐꯪꯕ꯭ꯔꯣ
ꯌꯣꯡꯆꯥꯛꯁꯦ ꯑꯃ ꯀꯅꯣꯗꯣ ꯃꯔꯨ ꯑꯃ ꯇꯤꯡꯉꯒ ꯌꯣꯟꯕꯗ
ꯑꯥꯎ ꯑꯥꯎ ꯑꯥꯎ
ꯑꯗꯨꯕꯨꯗꯤ ꯐꯪꯉꯦ ꯑꯗꯣ ꯑꯇꯩꯗꯤ ꯐꯪꯗ꯭ꯔꯦ ꯍꯥꯏꯗꯤ
ꯑꯣ ꯀꯅꯣ ꯑꯇꯦꯛꯄꯗꯤ ꯐꯪꯗ꯭ꯔꯦꯕꯀꯣ ꯍꯣꯏꯅꯦ ꯑꯗꯨꯗꯤ ꯀꯩꯅꯣꯗ ꯑꯩꯈꯣꯏꯒꯤ ꯅꯤꯡꯊꯝ ꯊꯥꯗ ꯅꯠꯇ꯭ꯔꯣ ꯌꯣꯡꯆꯥꯛ ꯆꯥꯅꯔꯤꯁꯦ
ꯎꯝ
ꯎꯝ ꯑꯃ ꯅꯪ ꯍꯥꯏꯁꯦ ꯀꯩꯅꯣ ꯑꯣꯏꯗꯣꯏꯅꯦ ꯑꯃ ꯑꯃꯨꯕꯗꯨ ꯑꯣꯏꯗꯣꯏꯔꯥ ꯑꯃꯨꯕ ꯀꯩꯅꯣ ꯇꯧꯕꯗꯣ ꯍꯣꯏ ꯃꯔꯨꯗꯣ ꯃꯨꯔꯒ ꯀꯩꯅꯣ ꯀꯩꯅꯣ ꯑꯣꯏꯕꯗꯣ ꯍꯣꯏ ꯑꯗꯨꯁꯨ ꯑꯗꯨꯝ ꯍꯥꯎꯕꯅꯦ ꯑꯗꯨꯒꯤꯗꯣ ꯍꯥꯏꯗꯤ
ꯍꯥꯎꯋꯦ ꯑꯗꯨꯁꯨ ꯑꯗꯨ
ꯑꯗꯨꯝ ꯀꯩꯅꯣ ꯇꯧꯔꯒꯅꯦ ꯑꯩꯈꯣꯏꯒꯤ ꯍꯤꯡꯅ ꯍꯥꯏꯗꯤ ꯃꯣꯏꯗꯤ ꯀꯩꯅꯣ ꯇꯧꯗꯦꯗꯅ ꯑꯗꯨꯗ ꯍꯤꯡꯅ ꯑꯗꯨꯝ ꯃꯣꯔꯣꯛꯀ ꯃꯦꯠꯄꯗꯣ ꯑꯗꯨꯗ ꯍꯥꯎꯕꯅꯦ ꯎ ꯃꯣꯔꯣꯛꯀ ꯇꯧꯔꯒ ꯈꯔ ꯈꯥꯏꯗꯠ ꯈꯣꯠꯇꯠ ꯁꯣꯏꯗꯠꯂꯒ ꯍꯥꯏꯇꯥꯔꯦꯅꯦ
ꯅꯣꯏꯗꯤ ꯆꯥꯗꯦꯗꯥ ꯌꯣꯡꯆꯥꯛ ꯃꯔꯨꯁꯦ
ꯑꯣ ꯅꯪ ꯌꯣꯡꯆꯥꯛ ꯆꯥꯗꯕ꯭ꯔꯣ
ꯆꯥꯔꯒꯁꯨ ꯀꯩꯅꯣ ꯇꯧꯋꯦ ꯍꯥꯏꯗꯤ ꯁꯤꯡꯖꯨꯒꯨꯝꯕ ꯑꯇꯦꯛꯄꯗꯣ ꯌꯣꯡꯆꯥꯛ ꯑꯇꯦꯛ ꯑꯅꯧꯕꯗ
ꯍꯣꯏ
ꯑꯗꯨꯕꯨꯗꯤ ꯆꯥꯏꯌꯦ ꯁꯤꯡꯖꯨꯒꯨꯝꯕꯗꯤ
ꯑꯣ ꯑꯗꯨꯒ ꯏꯔꯣꯜꯂꯒ ꯀꯩꯅꯣꯗꯤ ꯆꯥꯗꯕ ꯏꯔꯣꯜꯂꯒꯥ ꯃꯔꯨꯒꯨꯝꯕꯗꯤ ꯆꯥꯗꯕ
ꯆꯥꯗꯕ ꯍꯥꯏꯁꯦ ꯆꯥꯕꯨꯗꯤ ꯆꯥꯏꯌꯦ ꯌꯥꯝ ꯆꯥꯗꯕ ꯍꯥꯏꯇꯥꯔꯦ ꯈꯤꯇꯪ ꯑꯃꯅꯤꯒ ꯆꯥꯔꯒ ꯑꯩꯈꯣꯏꯒꯤ
ꯑꯣ
ꯍꯩꯅꯗꯕꯤ ꯂꯩꯕꯗꯣ
ꯎꯝ
ꯆꯥꯗꯦ ꯍꯥꯏ ꯌꯥꯔꯦꯗ
ꯍꯣꯏ ꯑꯩꯈꯣꯏ ꯊꯥꯏꯅ ꯑꯩꯁꯨ ꯀꯩꯅꯣ ꯇꯧꯔꯝꯗꯦ ꯑꯉꯥꯡ ꯑꯣꯏꯔꯤꯉꯩꯗꯤ ꯆꯥꯔꯝꯗꯦꯕ ꯌꯣꯡꯆꯥꯛ ꯃꯔꯨꯁꯦ ꯑꯗꯨꯒ ꯑꯩꯈꯣꯏꯒꯤ ꯀꯩ ꯍꯥꯏꯗꯣꯏꯅꯣ ꯑꯩꯈꯣꯏꯒꯤ ꯏꯗꯣꯝꯆꯥ ꯏꯗꯣꯝꯆꯥꯥꯁꯦ ꯑꯩꯈꯣꯏ ꯏꯟꯗꯣꯝꯆꯥꯁꯦ ꯁꯤꯁꯤꯅ ꯀꯩꯅꯣ ꯇꯧꯕ ꯍꯥꯏꯇꯥꯥꯔꯦ ꯃꯥꯅ ꯁꯨꯝ ꯆꯥꯛ ꯑꯩꯈꯣꯏꯗꯤ ꯑꯗꯨꯝ ꯄꯨꯟ ꯄꯨꯟ ꯆꯥꯕ ꯌꯥꯎꯋꯤꯗꯅꯀꯣ ꯑꯗꯨꯝꯕ ꯁꯨꯝ ꯆꯥꯕ ꯃꯇꯝꯁꯦ ꯗꯅꯦ ꯑꯩꯌꯣꯡꯆꯥꯛꯁꯦ ꯍꯥꯏꯗꯤ ꯃꯥꯒꯤ ꯃꯀꯨꯁꯦ ꯑꯅꯤ ꯁꯨꯏꯗꯅ ꯃꯅꯨꯡꯗ ꯃꯔꯨꯒꯤ ꯑꯃ ꯃꯅꯨꯡꯗ ꯑꯝ ꯂꯩꯔꯦ ꯃꯅꯨꯡꯗ ꯃ ꯃꯊꯛꯇ ꯀꯩꯅꯣ ꯇꯧꯕ ꯑꯃ ꯑꯗꯒꯤ ꯑꯃꯨꯛ ꯁꯨꯃꯥꯏꯅ ꯂꯦꯌꯔ ꯂꯩꯔ ꯍꯥꯏꯇꯥꯔꯦꯅꯦ ꯑꯗꯨꯗꯣ ꯑꯩꯈꯣꯏ ꯏꯗꯣꯝꯆꯥꯁꯤꯅ ꯍꯥꯏꯗꯤ ꯄꯨꯂꯞ ꯈꯣꯛꯇꯣꯛꯑꯒ ꯃꯀꯨꯁꯤ ꯈꯣꯛꯇꯣꯛꯑꯒ ꯍꯥꯏꯗꯤ ꯅꯪꯅ ꯍꯧꯖꯤꯛ ꯑꯃꯨꯕ ꯇꯤꯡꯕ ꯍꯥꯏꯕ ꯁꯨꯃꯥꯏꯅ ꯇꯧꯕ ꯃꯇꯝꯁꯤ ꯑꯣꯏꯔꯝꯗꯧ ꯃꯥꯜꯂꯦ ꯑꯩꯅ ꯁꯨꯝ ꯅꯤꯡꯁꯤꯡꯕꯗ ꯑꯗꯨꯃꯥꯏꯅ ꯇꯧꯕꯗ ꯃꯥꯅ
ꯍꯣꯏ ꯑꯗꯨꯃꯥꯏꯅ ꯑꯣꯏꯔꯝꯒꯅꯤ
ꯍꯣꯏ ꯀꯥꯡꯉꯧꯒꯨꯝꯕ ꯑꯩꯁꯦ ꯀꯥꯡꯉꯧ ꯉꯧꯕꯗꯒꯤ ꯆꯥꯒꯤꯈꯤꯕꯅꯦꯕ ꯍꯥꯏꯗꯤ ꯀꯩꯅꯣ ꯏꯔꯣꯟꯕꯗ ꯆꯥꯕ ꯅꯠꯇꯦꯕ ꯀꯥꯡꯉꯧ ꯉꯧꯕꯁꯤꯗ ꯃꯥꯅ ꯌꯣꯡꯆꯥꯛꯁꯦ ꯍꯧꯖꯤꯛꯀꯤ ꯑꯗꯨꯃꯥꯏꯅ ꯍꯥꯞꯄꯒ ꯄꯨꯝ ꯄꯨꯝ ꯍꯥꯞꯄꯒ ꯑꯩꯈꯣꯏ ꯀꯩꯅꯣ ꯇꯧꯕ ꯍꯥꯏꯇꯥꯔꯦ ꯃꯥꯅ ꯆꯥꯕ ꯃꯇꯝꯁꯤꯗ ꯀꯣꯕꯔꯁꯦ ꯈꯣꯛꯇꯣꯛ ꯈꯣꯛꯇꯣꯛꯑꯒ ꯁꯨꯝ ꯆꯥꯕ ꯍꯥꯏ ꯇꯥꯔꯦ ꯃꯅꯨꯡꯒꯤꯁꯦ ꯑꯗꯨꯗ ꯏꯗꯣꯝꯆꯥꯥꯅ ꯁꯤꯁꯦ ꯁꯨꯃꯥꯏꯅ ꯈꯣꯛꯇꯣꯛꯑꯒ ꯆꯥꯎꯋꯣ ꯑꯗꯨꯗꯤ ꯌꯥꯝ ꯍꯥꯎꯕꯅꯦ ꯍꯥꯏꯗꯤ ꯃꯅꯝ ꯀꯩꯀꯩꯁꯨ ꯅꯝꯗꯕꯅꯦꯅ ꯍꯥꯏꯔ ꯀꯥꯟꯁꯤꯗ ꯁꯨꯃꯥꯏꯅ ꯄꯤꯖꯒꯤꯕ ꯍꯥꯏꯇꯥꯔꯦ ꯑꯗꯨꯒꯥꯟꯅ ꯑꯗꯒꯤ ꯆꯥꯒ꯭ꯔꯤꯅꯦꯕ ꯑꯩꯁꯤ ꯌꯣꯡꯆꯥꯛ ꯃꯔꯨꯁꯦ ꯍꯥꯟꯅ ꯆꯥꯔꯝꯗꯦꯕ ꯑꯩꯁꯨ ꯎꯝ ꯃꯦ ꯑꯦꯃꯥ ꯁꯤꯗꯤ ꯌꯥꯝ ꯍꯥꯎꯔꯝꯃꯤꯅ ꯃꯀꯨꯁꯤ ꯈꯣꯛꯇꯣꯛꯑꯗꯤ ꯃꯅꯝ ꯁꯨꯝ ꯑꯝꯇ ꯅꯝꯗꯦꯅ ꯈꯣꯠꯇꯦꯅ ꯀꯥꯏꯅ ꯇꯧꯕꯗꯒꯤ ꯑꯗꯣ ꯀꯩꯅꯣ ꯇꯧꯋꯤꯅꯤ ꯌꯣꯡꯆꯥꯛ ꯆꯥꯔꯒ ꯑꯈꯣꯏ ꯃꯅꯝ ꯅꯝꯕ ꯍꯥꯏꯄꯝ ꯑꯃ ꯂꯩꯒꯦꯀꯣ ꯂꯩꯗꯅꯀꯣ ꯈꯥꯗꯅ ꯃꯅꯝ ꯅꯝꯕꯁꯦ ꯁꯤꯒꯤꯁꯤ ꯀꯩꯅꯣ ꯇꯧꯋꯦ ꯈꯣꯏꯒꯤ ꯆꯤꯅꯤ ꯆꯥꯗꯤ ꯐꯩ ꯍꯥꯏꯁꯦ ꯆꯨꯝꯗꯤ ꯆꯨꯝꯕ ꯃꯥꯜꯂꯦ
ꯑꯍꯟꯒꯩꯅ ꯍꯥꯏꯅꯔꯗꯤ ꯆꯨꯝꯃꯝꯒꯅꯤ
ꯍꯣꯏ ꯑꯍꯟꯒꯩꯅ ꯍꯥꯏ ꯆꯨꯝꯕ ꯃꯥꯜꯂꯦ ꯃꯣꯏꯁꯦ ꯀꯩꯒꯤꯅꯣ ꯍꯥꯏ ꯑꯩ ꯏꯁꯥꯅꯁꯨ ꯆꯥꯔꯒ ꯌꯦꯡꯉꯦꯕꯀꯣ ꯑꯗꯨꯗꯣ ꯆꯨꯝꯕ ꯃꯥꯜꯂꯦꯕ ꯑꯗꯨꯒ ꯑꯩꯅ ꯁꯨꯝ ꯆꯨꯝꯕ ꯃꯥꯟꯂꯛꯢꯁꯤꯅ ꯀꯔꯤꯒꯤꯅꯣ ꯈꯜꯂ ꯀꯥꯟꯁꯤꯗ ꯍꯥꯏꯗꯤ ꯆꯥꯔꯒꯁꯨ ꯈꯪꯗꯤ ꯈꯪꯉꯦꯕꯀꯣ ꯅꯝ ꯌꯥꯝ ꯀꯟꯅ ꯅꯝꯕꯗꯣ ꯑꯣꯏꯗꯦꯕ ꯆꯥꯔ ꯃꯇꯨꯡꯗ ꯈꯣꯏꯒꯤ ꯁꯨꯝ ꯀꯩꯅꯣꯒꯨꯝꯕ ꯑꯥ ꯀꯩ ꯍꯥꯏꯗꯣꯢꯅꯣ ꯔꯦꯁꯇꯨꯔꯦꯟꯒꯨꯝꯕ ꯁꯨꯝ ꯆꯠꯄ ꯃꯇꯝꯗꯅꯦ ꯗꯤꯟꯅꯔꯒꯨꯝꯕ ꯆꯥꯔꯒ ꯑꯗꯒꯤ ꯀꯩꯅꯣꯒꯨꯝꯕ ꯆꯥꯛꯀꯨꯝꯕ ꯆꯥꯕ ꯃꯠ ꯃꯇꯝꯁꯦ ꯂꯣꯏꯔꯀꯥꯟꯗ ꯑꯩꯈꯣꯏ ꯃꯣꯏ ꯔꯦꯁꯇꯨꯔꯦꯟ ꯍꯥꯏꯇꯥꯔꯦꯅꯦ ꯑꯩꯈꯣꯏ ꯀꯩꯅꯣꯗꯗꯤ ꯈꯪꯗꯦ ꯑꯩꯈꯣꯏ ꯌꯨꯝꯂꯣꯝꯗꯗꯤ ꯑꯥ ꯎꯗꯦ ꯍꯥꯏꯇꯥꯔꯦꯅꯦ ꯑꯗꯨꯒꯤ ꯄꯣꯠꯁꯦ ꯌꯥꯝꯅ ꯀꯩꯁꯨ ꯂꯩꯅꯗꯦꯕ ꯁꯣꯝ ꯅꯥꯀꯟ ꯂꯣꯝꯗ ꯑꯩꯈꯣꯏꯅ ꯂꯩ ꯁꯣꯝꯗꯗꯤ ꯑꯩꯈꯣꯏꯒꯤ ꯑꯥ ꯔꯦꯁꯇꯨꯔꯦꯟꯒꯨꯝꯕ ꯆꯪꯉꯨꯔꯒ ꯁꯨꯝ ꯆꯥꯕ ꯆꯥꯔꯒ ꯂꯣꯏꯔꯛꯄ ꯊꯣꯂꯛꯄꯁꯦ ꯑꯁꯤꯗ ꯈꯣꯏꯒꯤ ꯀꯩ ꯀꯔꯤ ꯍꯥꯏꯒ꯭ꯔꯦ ꯆꯤꯅꯤ ꯑꯃ ꯑꯆꯧꯕꯤ ꯑꯃ ꯂꯩꯕꯗꯣ ꯑꯉꯧꯕ ꯑꯃ ꯈꯪꯕ꯭ꯔ
ꯈꯪꯉꯦ ꯈꯪꯉꯦ
ꯑꯗꯨꯒꯤꯗꯨꯅꯦ ꯑꯗꯒꯤ ꯀꯩꯅꯣꯒ ꯃꯣꯏꯒꯤ ꯍꯣꯞꯀ ꯍꯥꯏꯇꯥꯔꯦꯅꯦ ꯍꯣꯞꯀ ꯀꯩꯅꯣ ꯇꯧꯔꯒ ꯄꯤꯌꯦꯕ ꯆꯥꯅꯕ ꯑꯗꯨꯝ ꯇꯦꯕꯜꯗ ꯄꯨꯕꯤꯔꯛꯄꯗꯣ
ꯑꯥ
ꯑꯗꯨꯒꯤꯗꯨ ꯆꯥꯏꯕ ꯃꯤꯈꯩꯁꯤ ꯂꯣꯏꯝ ꯆꯥꯏꯕ ꯑꯗꯨꯒꯤꯁꯦ ꯁꯨꯝ ꯆꯥꯛ ꯇꯣꯛꯅ ꯑꯩꯈꯣꯏꯖꯨ ꯑꯩꯖꯨ ꯆꯥꯏꯌꯦꯕ ꯆꯥꯕꯨꯗꯤ ꯁꯨꯝ ꯑꯩꯁꯨ ꯌꯦꯡꯕ ꯍꯥꯏꯇꯥꯔꯦ ꯗꯣ ꯍꯥꯎꯋꯦꯕ ꯐꯥꯎꯔ ꯍꯣꯞ ꯃꯅꯝꯗꯨꯒ ꯅꯝꯃ ꯑꯗꯨꯀꯥꯟꯗ ꯆꯤꯟꯁꯤꯗ ꯍꯥꯏꯗꯤ ꯉꯁꯥꯏ ꯆꯥꯔꯨꯕꯒꯤ ꯑꯩꯈꯣꯏ ꯁꯨꯝ ꯃꯅꯝ ꯅꯝꯕ ꯂꯩꯗꯅ ꯁꯥꯕꯨ ꯆꯥꯔꯁꯨ ꯑꯃꯕꯨ ꯇꯧꯔꯁꯨ ꯊꯥꯎꯕꯨ ꯆꯥꯔꯁꯨ ꯑꯗꯨꯝꯕꯗꯣ ꯀꯩꯅꯣ ꯇꯧꯗꯕ ꯃꯥꯜꯂꯦꯕ ꯃꯅꯝꯖꯦ ꯅꯝꯗꯕ ꯃꯥꯜꯂꯦꯕ ꯑꯗꯨꯅ ꯑꯩꯅ ꯒ꯭ꯌꯥꯟ ꯇꯥꯔꯦꯕꯀꯣ ꯉꯁꯥꯏ ꯑꯥ ꯑꯩꯈꯣꯏ ꯑꯍꯜ ꯂꯦ ꯃꯟꯃꯩꯅ ꯍꯥꯏꯅꯔꯝꯃꯦ ꯆꯤꯅꯤ ꯀꯩꯅꯣ ꯇꯧ ꯈꯣꯠꯂꯣ ꯆꯥꯎꯋꯣ ꯍꯥꯏꯗꯣ ꯗꯨꯃꯥꯏꯅ ꯈꯥꯁꯦ ꯃꯅꯝ ꯅꯝꯗꯅꯕꯁꯦ ꯁꯤꯁꯦ ꯆꯨꯝꯕ ꯃꯥꯜꯂꯦꯅ ꯈꯜꯂꯛꯑꯦꯕ
ꯎꯝ ꯆꯨꯝꯃꯝꯒꯅꯤ ꯗꯨ ꯃꯣꯏꯅ ꯑꯗꯨꯃꯥꯏꯟ ꯍꯥꯏꯕꯗꯣ
ꯍꯣꯏ ꯑꯗꯩ ꯀꯩꯅꯣ ꯑꯗꯩ ꯊꯥꯏ
ꯈꯪꯇꯦ ꯍꯦ
ꯍꯣꯏ ꯑꯗꯒꯤ ꯊꯥꯏꯅꯒꯤ ꯁꯨꯝ ꯀꯩꯅꯣ ꯑꯥ ꯅꯪ ꯈꯪꯕ꯭ꯔꯥ ꯈꯪꯗꯕ꯭ꯔꯥ ꯑꯃ ꯁꯤ ꯈꯣꯏꯒꯤ ꯍꯧꯖꯤꯛꯀꯥꯟꯗꯤ ꯇꯧꯅꯗ꯭ꯔꯕꯅꯤ ꯌꯥꯝ ꯀꯟꯅ ꯑꯗꯨꯒꯤ ꯄꯣꯠꯇꯣ ꯈꯣꯏꯒꯤ ꯁꯣꯔꯥꯠꯀꯨꯝꯕ ꯇꯧꯕ ꯈꯣꯠꯄ ꯃꯇꯝꯗꯣ
ꯑꯥ
ꯑꯈꯣꯏ ꯁꯨꯔꯥꯠ ꯀꯨꯝꯕ ꯇꯟꯒꯨꯝꯕ ꯇꯧꯅꯩꯗꯅꯀꯣ
ꯑꯥꯎ
ꯑꯗꯨꯒ ꯇꯟꯁꯨ ꯇꯧꯅꯩ ꯇꯟ ꯇꯧꯅꯗ꯭ꯔꯒꯅ ꯑꯈꯣꯏꯒꯤ ꯑꯥ ꯆꯦꯡꯄꯥꯛꯀꯨꯝꯕꯒ ꯍꯥꯟꯅ ꯇꯧꯅꯔꯝ ꯇꯧꯅꯕꯅꯦꯕ ꯈꯣꯏ ꯆꯦꯡꯄꯥꯛ ꯍꯣꯏ ꯆꯦꯡꯄꯥꯛ ꯇꯧꯅꯩ ꯑꯗꯨꯒ ꯑꯗꯨꯒꯤ ꯁꯣꯔꯥꯠꯀꯤ
ꯍꯨꯖꯤꯛꯇꯤ ꯑꯌꯥꯝꯕꯅ ꯑꯩꯅ ꯆꯧꯔꯥꯛꯄ ꯁꯨꯝ ꯈꯪꯕꯗ ꯈꯦꯆꯤ ꯑꯌꯥꯝꯕ ꯇꯧꯅꯕ ꯃꯥꯜꯂꯦ ꯍꯧꯖꯤꯛ ꯍꯥꯏꯗꯤ ꯃꯇꯝꯖꯤꯅꯖꯨ ꯑꯣꯏꯔꯦ
ꯍꯣꯏ ꯑꯗꯨꯒ ꯃꯣꯏꯅ ꯍꯟ ꯊꯥꯏꯅ ꯑꯩꯈꯣꯏ ꯑꯩꯈꯣꯏꯅ ꯑꯉꯥꯡ ꯑꯣꯏꯔꯤꯉꯩꯗ ꯑꯈꯣꯏ ꯃꯥꯥ ꯍꯣꯏꯅꯒ ꯁꯨꯔꯥꯠꯀ ꯆꯠꯂꯨꯔꯒꯅꯦ ꯇꯟꯒ ꯄꯨꯕꯤꯔꯛꯄ ꯑꯗꯨꯀꯥꯟ ꯆꯦꯄꯥꯛꯀ ꯄꯨꯔꯀꯥꯟꯁꯤꯗ ꯑꯥ ꯀꯩꯅꯣꯁꯤ ꯌꯥꯎꯔꯛꯑꯦꯕ ꯑꯩꯅ ꯍꯧꯖꯤꯛ ꯍꯥꯏꯔꯤꯕ ꯄꯣꯠꯁꯤ ꯌꯥꯎꯔꯑꯦꯕ ꯌꯥꯎꯔꯛꯑꯦ ꯍꯥꯏꯗꯤ ꯌꯨꯕꯤꯒꯁꯦ ꯀꯨꯞꯅ ꯁꯣꯏꯔꯒ ꯍꯧꯖꯤꯛꯀꯤ ꯆꯤꯅꯤ ꯑꯃ ꯑꯉꯧꯕꯗꯨꯒ ꯇꯧꯔꯒ ꯍꯣꯞꯀꯁꯦ ꯈꯔ ꯃꯤꯛꯁ ꯇꯧꯔꯒ ꯄꯦꯀꯦꯠ ꯃꯆꯥ ꯃꯆꯥꯗꯒ ꯍꯥꯜꯂꯒꯀꯣ ꯄꯣꯔꯛꯑꯦꯕ ꯀ꯭ꯋꯥꯒ ꯄꯨꯔꯛꯄ ꯍꯥꯏꯇꯥꯔꯦ ꯑꯗꯨꯒꯤꯗꯤ ꯌꯥꯝ ꯍꯥꯎꯋꯦꯕ ꯄꯨꯂꯞ ꯄꯨꯂꯞ ꯆꯥꯖꯤꯟꯕꯗ ꯇ ꯑꯗꯨꯃꯥꯏꯅ ꯑꯗꯨꯗꯣ ꯀꯩꯒꯤꯅꯣ ꯈꯜ ꯁꯨꯝ ꯊꯤꯔꯀꯥꯟꯁꯤꯗ ꯑꯩꯈꯣꯏ ꯃꯅꯝꯗꯣ ꯑꯗꯨꯅ ꯑꯣꯏꯔꯛꯇꯧ ꯃꯥꯜꯂꯦꯕ ꯑꯩꯗꯤ ꯍꯥꯏꯗꯤ ꯃꯥꯎꯠ ꯐ꯭ꯔꯦꯁꯅꯔꯒ ꯑꯣꯏꯗꯣꯏꯅ ꯃꯥꯜꯂꯦꯕ ꯃꯣꯏꯗꯣ
ꯍꯥ ꯑꯗꯨ ꯑꯣꯏꯔꯝꯕꯁꯨ ꯌꯥꯏ
ꯍꯣꯏ ꯑꯗꯨꯗꯨꯁꯨ ꯌꯥꯝ ꯍꯥꯎꯕꯅꯦ ꯌꯨꯕꯤꯅ ꯑꯗꯨꯃꯥꯏꯅ ꯇꯧꯔ ꯇꯧꯕꯗꯣ
ꯍꯣ ꯍꯣ ꯍꯣꯏ ꯑꯗꯨꯗꯤ
ꯍꯣꯏ ꯅꯪ ꯊꯕꯛ ꯇꯧ ꯇꯧꯊꯣꯛꯑꯣ ꯑꯗꯨꯗꯤ ꯍꯣꯏ ꯍꯣꯏ ꯑꯩ ꯊꯝꯃꯒꯦꯀꯣ ꯑꯗꯨꯗꯤ
ꯍꯣꯏ ꯊꯝꯃꯣ ꯊꯝ